ꯅ ꯀꯅꯨꯅ ꯁꯩ ꯁꯔꯀꯅꯤ
ꯍꯥꯥ
ꯑ ꯀꯕꯤꯇꯥ ꯑꯣ ꯄꯨ꯭ꯔꯥ ꯅꯪ
ꯀ꯭ꯔꯤꯁꯨ ꯇꯧꯇ ꯁꯟ ꯂꯩꯏꯕꯅꯦ
ꯑ ꯏꯕ꯭ꯔꯣ
ꯍꯣꯏ ꯅꯨꯡꯉꯥꯏꯗꯤ ꯅꯨꯡꯉꯥꯏ ꯍꯟꯗꯛꯇꯤ ꯕꯣꯜꯒꯤ ꯃꯇꯥꯡꯅꯦ ꯑꯦ ꯕꯣꯜꯒꯤ ꯀꯔꯤ ꯍꯥꯏꯁꯤꯔꯥ ꯃꯇꯝꯅꯤꯗꯅ ꯑꯗꯨꯒꯤ ꯑꯁ ꯌꯥꯝ ꯅꯨꯡꯉꯥꯏ ꯑꯩꯗꯤ
ꯒꯅꯤ ꯅꯗꯤ ꯀꯗꯥꯗꯒ
ꯑꯁ ꯑ ꯀꯨꯟꯗꯅꯦ
ꯑꯩꯗꯤ ꯅꯪ ꯅꯪ ꯍꯣꯁꯇꯦꯜ ꯂꯥꯛꯑꯦ ꯍꯥꯏꯕ ꯃꯈꯣꯟ ꯇꯥꯏꯌꯦ
ꯑꯥ ꯍꯟꯗꯛꯇꯤ ꯂꯩꯇ꯭ꯔꯤ ꯑ ꯉꯔꯥꯡꯗꯨꯒꯤ
ꯊꯣꯛꯄ ꯑ
ꯍꯣꯏ ꯑꯗꯨꯒꯤ ꯍꯟꯗꯛꯤ ꯈꯨꯟꯗ ꯂꯩꯌꯦ ꯑꯗꯣ ꯑꯩꯅꯨꯡ ꯃꯥꯏꯃꯟꯗꯅ ꯂꯣꯏꯔꯦ ꯑꯩꯈꯣꯏꯗꯤ ꯕꯣꯜ ꯌꯦꯟꯒ ꯌꯦꯟꯉꯒ ꯁꯄꯣꯔꯠ ꯑꯣꯎ꯭ꯔꯒ ꯑꯅꯣꯗꯤ ꯀꯅꯥꯒ ꯁꯄꯣꯔꯠ ꯑꯣꯎ꯭ꯔꯥ
ꯗꯤ ꯃꯦꯁꯤꯅꯦ
ꯑꯁ ꯌꯥꯝ ꯐꯩꯌꯦ
ꯑꯗ
ꯑꯩꯗꯤ ꯃꯦꯁꯤꯦ ꯁꯦꯄꯣꯔꯠ ꯇꯧꯗꯦ
ꯇꯕꯨ ꯇꯕꯨ
ꯑꯩꯗꯤ ꯑꯩꯒꯤ ꯍꯤꯔꯣ ꯂꯩ
ꯑ ꯈꯉꯦ ꯈꯥꯉꯦ ꯅꯪ ꯍꯣꯗ
ꯕꯥꯖꯤꯜꯅ ꯑꯦ ꯁꯄꯣꯔ ꯅꯪꯅ ꯁꯞꯄꯣꯔꯠ ꯇꯧꯕꯗꯤ ꯑꯥꯔꯖꯦꯟꯇꯤꯅꯥ ꯅꯠꯇ꯭ꯔꯣ ꯃ ꯁꯤ ꯈꯥ ꯈꯔ
ꯑꯃ ꯈꯠꯇꯅꯦꯅꯤꯒꯨꯝꯕ ꯁꯄꯣꯔꯠ ꯇꯒ ꯇꯜꯂꯦ ꯑꯃ ꯑꯃꯥ ꯑꯃꯥꯅ ꯌꯥꯔꯦ
ꯃꯣꯏꯒꯤ ꯀꯥꯎꯟꯇ꯭ꯔꯤꯗꯗꯤ ꯁꯞꯄꯣꯔꯠ ꯇꯧꯗꯕ ꯑꯗꯨ ꯑꯣꯏꯔꯁꯨ ꯃꯦꯁꯤꯕꯨꯗꯤ ꯁꯞꯄꯣꯔꯠ ꯇꯧꯕ
ꯑꯗꯨꯃꯥꯏ ꯑꯗꯨꯃꯥꯏꯅ ꯍꯥꯏꯔꯛꯀꯅꯨ ꯅꯪꯥꯏꯇꯦ ꯇꯥꯕꯗ ꯅꯉꯥꯏꯇꯦ ꯋꯥ
ꯍꯥ
ꯊꯝꯃꯣꯏ ꯁꯣꯛꯑꯦ ꯊꯝꯃꯣꯏ ꯁꯣꯛꯑꯦ
ꯑꯗꯨꯗꯤ ꯑꯁ ꯌꯥꯝ ꯂꯥꯜꯂꯍꯦ ꯑꯩꯁꯦ
ꯍꯣꯏ ꯀꯥꯏꯅ
ꯎꯝ ꯍꯟꯗꯛꯁꯦ ꯀꯩꯀꯩ ꯇꯧꯕ꯭ꯔꯅ
ꯑꯩꯗꯤ ꯑꯗꯨꯝ ꯌꯨꯝꯗ ꯑꯗꯨꯝ ꯐꯤ ꯆꯂ ꯍꯒꯥꯏ
ꯐꯤ ꯁꯥꯔꯒ ꯐꯤ ꯁꯥꯔꯒ ꯍꯥꯏꯕ
ꯁꯥꯔꯒ
ꯑꯁ ꯌꯥꯝ ꯍꯩꯍꯦ ꯑꯗꯨꯗꯤ
ꯇꯝꯅꯤꯡꯉꯗꯤ ꯂꯥꯛꯑꯣ ꯇꯝꯕꯤꯒꯦ ꯑꯦ
ꯑꯦ ꯂꯥꯛꯀꯦ ꯂꯥꯛꯀꯦꯣ ꯑ
ꯌꯥꯝ ꯐꯩ ꯍꯥꯏ ꯑꯗꯨꯗꯤ
ꯍ ꯀꯝ ꯊꯥꯎꯗ
ꯑ
ꯀꯅꯥ ꯀꯅꯥ ꯂꯩꯕ꯭ꯔꯣ ꯌꯨꯝꯗ
ꯌꯨꯝꯗꯗꯤ ꯑꯩꯈꯣꯏ ꯄꯦꯔꯦꯟꯁꯈꯣꯏ ꯂꯩꯌꯦ ꯎꯝ ꯎꯝ
ꯑꯗꯨꯗꯤ ꯅꯨꯡꯉꯥꯏꯔꯗ
ꯅꯣꯡ ꯆꯨꯕꯣ ꯅꯣꯏꯗ
ꯎꯝ ꯆꯨꯝꯑꯦ ꯆꯨꯝꯕꯒꯤ ꯃꯥꯏ ꯂꯥꯛꯇꯦ
ꯑꯣ ꯑꯗꯨꯒꯤ ꯑꯣꯏꯔꯝꯅꯤ ꯅꯣꯏꯒꯤ ꯈꯣꯟꯖꯦꯜ ꯄꯥꯕ ꯀꯥꯟꯗ ꯀꯔꯤ ꯍꯥꯏꯁꯔꯥ ꯅꯣꯡ ꯆꯨꯨꯕꯒꯨꯝ ꯇꯥꯏꯕ ꯑꯗꯨꯒꯤꯅꯦ
ꯑꯗꯤ
ꯎꯝ ꯑꯩꯈꯣꯏꯗꯨꯅ ꯍꯥꯎꯔꯁꯨ ꯑꯩ ꯁꯨꯛ ꯆꯨ ꯆꯨꯗꯦ ꯅꯣꯡꯁꯦ
ꯆꯨꯕꯤꯌꯣꯅ ꯍꯥꯏꯌꯦ ꯍꯥꯏꯌꯣ ꯑꯗꯨ ꯑꯣꯏꯔꯦ ꯆꯨꯕꯅꯤ
ꯍꯥꯥ
ꯅꯣꯡ ꯆꯨꯕꯤꯌꯣꯅ ꯍꯥꯏꯌꯣ
ꯑꯁ ꯑꯗꯨꯅꯦ ꯃꯄꯥꯟ ꯊꯣꯛꯂꯒ ꯅꯪ ꯆꯨꯕꯤꯌꯣ ꯀꯅ ꯂꯥꯎꯒꯦ ꯑꯗꯨꯗꯤ
ꯅꯨꯡꯗꯥꯡꯗ ꯑꯉꯥꯎꯕꯤ ꯇꯥꯏꯞꯇ
ꯍꯣꯏ ꯅꯣꯡ ꯆꯨꯍꯟꯅꯤꯡꯕꯒꯤꯀꯣ
ꯑꯥꯁ
ꯂꯥꯎꯑꯣꯒꯦ ꯐꯖꯅ
ꯀꯔꯤ ꯀꯔꯤ ꯇꯝꯕ꯭ꯔꯥ ꯍꯧꯖꯤꯀꯥꯟ
ꯑꯁ ꯍꯟꯗꯛꯁꯦ ꯑꯩꯗꯤ ꯀꯩꯝꯇ ꯇꯝꯗꯦꯍꯦ ꯍꯩꯅꯤꯡꯗꯦꯍꯦ ꯏꯀꯥꯏꯌꯦ
ꯃꯥꯏꯗꯤ ꯇꯝꯅꯔ ꯂꯩꯌꯦ ꯀꯔꯤ ꯑꯃ ꯐꯤ ꯁꯥꯔꯒ ꯑꯗꯨꯝ ꯂꯩꯕꯗꯣ
ꯐꯤꯁꯕꯣ ꯌꯥꯝ ꯐꯥꯕꯅꯦ ꯐꯤ ꯁꯥꯕꯗꯤ ꯌꯥꯝ ꯐꯥꯕꯅꯦ ꯀꯟꯅꯕꯅꯦ ꯐꯤ ꯁꯥꯕꯗꯤ
ꯑꯩ ꯑꯣꯏꯅ ꯏꯀꯥꯏꯌꯦ ꯑꯁꯦꯡꯕ
ꯀꯩꯒꯤ ꯏꯀꯥꯏꯗꯧꯕ ꯐꯤ ꯁꯥꯕꯕꯨ ꯃꯤ ꯁꯥꯕ ꯍꯩꯇꯕꯁꯨ ꯂꯩꯌꯦ
ꯑꯣꯏꯔꯁꯨ ꯃꯤꯅ ꯍꯥꯡꯕꯗꯣ ꯈꯨꯝꯗꯕ ꯇꯥꯏꯞꯇ
ꯑꯦ ꯑꯗꯨꯃꯥꯏꯅ ꯍꯥꯏꯔꯗꯤ ꯃꯤꯅꯗꯤ ꯅꯪꯕꯨ ꯂꯧꯒꯗꯕꯗꯣ ꯌꯥꯝ ꯐꯩꯌꯦ ꯌꯥꯝ ꯐꯩꯌꯦꯅ ꯂꯧꯅꯤ ꯀꯔꯤꯔ
ꯈꯪꯗꯦꯗ
ꯀꯌꯦꯝꯇ ꯀꯤꯅꯨꯍꯦ ꯃꯥꯒꯤ ꯃꯥꯒꯤ ꯈꯪꯕꯒꯤꯅꯦ ꯃꯥꯒꯤ ꯃꯥꯒꯤ ꯇꯂꯦꯟꯅꯦ
ꯎꯝꯝ
ꯇꯂꯦꯟꯅꯦ
ꯇꯂꯦꯟꯅꯦ ꯇꯂꯦꯟ ꯀꯥꯏꯅ
ꯀꯩ ꯃꯊꯦꯜ ꯆꯥꯔꯒꯦ
ꯑꯩꯔ ꯉꯁꯤ ꯑꯂꯨꯒ ꯈꯥꯃꯦꯟ ꯁꯤꯟ ꯆꯥꯏꯌꯦ
ꯑꯣ
ꯅꯪꯒꯤꯗꯦ
ꯑꯩꯗꯤ ꯑꯁ ꯑꯣꯛ ꯆꯥꯏꯔꯦ ꯑꯣꯛꯁꯥ ꯆꯥꯏꯌꯦ
ꯁꯨ ꯍꯥ ꯍꯥꯄ ꯎꯃꯨꯔꯣꯛ ꯈꯣꯏꯗꯤ ꯁꯤꯗ ꯆꯥꯔꯅꯨ
ꯆꯥꯗꯦ
ꯉꯔꯥꯡ ꯉꯔꯥꯡꯒꯤ ꯑꯦꯟꯖꯥꯡ ꯈꯤꯇꯪ ꯂꯦꯝꯕꯗꯣ ꯑꯗꯨ ꯑꯣꯏꯅ ꯆꯥꯏ
ꯑꯁ ꯅꯨꯡꯉꯥꯏꯌꯦꯅꯍꯦ ꯑꯗꯨꯗꯤ
ꯑꯣꯁꯗꯀꯣ ꯕꯦꯝꯕꯨꯁꯨ ꯍꯥꯞꯄꯣ ꯑꯗꯨ ꯍꯥꯞꯈꯔꯗꯤ ꯌꯥꯝ ꯍꯥꯎꯋꯅꯦ ꯁꯣꯏꯕꯨꯝꯒꯨꯝꯕ ꯍꯥꯄ
ꯍꯣꯏ ꯍꯥꯎ ꯋꯦ ꯌꯣꯡꯆꯥꯛꯁꯨ ꯍꯥꯎꯦ ꯀꯣ
ꯑꯣ ꯍꯣꯏ ꯍꯧꯕꯅꯦ ꯑꯁ ꯑꯩꯒꯤ ꯐꯦꯕꯣꯔꯥꯏꯠꯅꯦ ꯌꯣꯡꯆꯥꯛꯠꯇꯣ ꯃꯔꯨꯗꯣ ꯑꯁ ꯌꯥꯗ꯭ꯔꯦ ꯌꯥꯗ꯭ꯔꯦ ꯃꯔꯨꯗꯣ
ꯋꯥꯟ ꯁꯣꯠ
ꯋꯥꯟ ꯁꯣꯠ
ꯎꯝ
ꯎꯝ
ꯑ
ꯑ ꯌꯥꯥ
ꯍꯥꯥ
ꯕꯣꯜ ꯌꯦꯡꯕꯔꯥ
ꯑꯁ ꯍꯧꯖꯤꯛ ꯇꯤ ꯌꯦꯡꯗꯦꯍꯦ
ꯌꯦꯡꯗꯣꯏꯅꯣ
ꯑ ꯆꯦ ꯑꯩꯈꯣꯏꯗꯤ ꯇꯤꯚꯤꯗ ꯌꯦꯡꯉꯦ
ꯑꯣ ꯅꯨꯡꯉꯥꯏꯔꯝꯒꯅꯤ ꯑꯗꯨ ꯑꯣꯏꯔꯗꯤ ꯇꯤꯕꯤꯗꯨꯗꯤ ꯆꯥꯎꯋꯦꯅ ꯃꯤ ꯌꯥꯝꯅ ꯋꯥꯥꯏ ꯌꯦꯡꯕꯗ
ꯑꯣ ꯑꯗꯨꯅꯦ ꯭ꯒꯔꯨꯨꯞ ꯒ꯭ꯔꯨꯄꯗ ꯁꯄꯇ ꯑꯣꯏꯔꯒꯀꯣ
ꯍꯣꯏ ꯍꯣꯏ
ꯃꯁꯤꯁꯤꯗꯤ ꯌꯦꯅ ꯑꯩ ꯕ꯭ꯔ ꯕ꯭ꯔꯥꯖꯤꯜ ꯊꯣꯛꯄ ꯀꯥꯟꯗ ꯕ꯭ꯔꯥꯖꯤꯜ ꯊꯣꯛꯄ ꯀꯥꯟꯗ ꯌꯦꯡꯒꯦ
ꯉꯁꯤꯗꯤ ꯐꯖ ꯍꯥꯛꯇꯨꯝꯃꯣ
ꯍꯣꯏ ꯉꯁꯤꯗꯤ ꯐꯖꯅ ꯇꯨꯝꯒꯦ ꯅꯠꯇꯦ ꯉꯁꯤꯗꯤ ꯐꯖꯅ ꯂꯥꯏꯔꯤꯛ ꯄꯥꯒꯦ
ꯀꯔꯤ ꯂꯩꯔꯤ ꯄꯥꯕ ꯇꯥꯖꯥꯗꯦꯅ ꯄꯥꯒꯗꯕ
ꯄꯥꯅꯤ ꯍꯦꯛꯀꯔꯤꯔꯥ ꯉꯁꯤꯗꯤ ꯄꯥꯗ꯭ꯔꯣꯏꯗꯤ ꯑꯩ ꯇꯨꯝꯃꯔꯣꯏ ꯁꯂꯦꯕꯁ ꯂꯣꯏ ꯄꯥꯊꯣꯛꯇ꯭ꯔꯗꯤ ꯌꯥꯔꯦ ꯑꯦꯛꯖꯝꯁꯨ
ꯑꯔꯦ ꯌꯥꯝ ꯄꯥꯕꯒꯤ ꯇꯥꯏꯞꯇꯦꯀꯣ
ꯄꯥꯏ ꯀꯔꯤꯔ ꯄꯥꯗꯗꯤ
ꯑꯩꯒꯤ ꯇꯥꯕꯅꯦ ꯌꯥꯝ ꯄꯥꯔꯒ ꯅꯪꯅ ꯁꯔꯚꯤꯁ ꯑꯣꯏꯕ ꯀꯥꯟꯗ ꯑꯩꯒꯤ ꯃꯇꯦꯡ ꯄꯥꯡꯕꯤꯌꯣ
ꯑꯦ ꯅꯪꯁꯨ ꯌꯥꯝ ꯍꯩꯗꯅ ꯅꯪꯁꯨ ꯌꯥꯝ ꯍꯩꯗꯅ ꯅꯍꯥ ꯅꯪꯁꯨ ꯀꯔꯤꯔꯥ ꯀ꯭ꯂꯥꯁ ꯇꯨꯋꯦꯜꯐꯇ ꯅꯪꯁꯨ ꯇꯣꯄꯔ ꯂꯤꯁ ꯆꯠꯂꯦ ꯍꯥꯏꯕ ꯅꯠꯇ꯭ꯔꯣ
ꯅꯠꯇꯦ ꯆꯠꯇ ꯆꯗꯁꯨꯣ ꯍꯧꯖꯤꯛꯛꯇ ꯍꯥꯏꯅꯥ ꯍꯧꯖꯤꯛꯇꯤ ꯁ ꯄꯝꯗ꯭ꯔꯦ ꯑꯗꯨꯝ ꯌꯨꯝꯗ ꯑꯗꯨꯝ ꯂꯩꯕꯅꯤꯅ
ꯎꯝ
ꯍꯣꯏꯒꯤ ꯅꯤꯡꯈꯠꯄꯅꯤꯗ
ꯑꯁ ꯑꯝꯐꯩꯍꯦ
ꯦ ꯐꯥꯕ꯭ꯔꯥ ꯐꯥꯗꯕ ꯔꯑꯦꯒ ꯃꯤꯅꯥ ꯀꯔꯤ ꯀꯔꯤ ꯉꯥꯡꯕꯅꯣ ꯍꯥꯏꯕꯗꯣ ꯑꯁ ꯍꯗ ꯇꯌꯥꯌꯥ
ꯑꯁ ꯅꯨꯡꯉꯥꯏꯍꯦ ꯅꯣꯏꯒꯨꯝꯕꯗꯤ ꯅꯣꯏꯒꯨꯝꯅ ꯇꯧꯅꯤꯡꯉꯦꯍꯦ ꯑꯩꯁꯨ ꯑꯣ
ꯅꯣꯏꯅ ꯍꯟꯅ ꯀ ꯍꯥꯏꯩꯁꯤꯔꯥ ꯑꯗꯨꯃꯥꯏꯅ ꯍꯦꯟꯅ ꯑꯗꯨꯝ ꯊꯕꯛ ꯐꯥꯎꯕ ꯊꯕꯇꯣ ꯐꯥꯕ ꯐꯪꯒꯅꯤꯕ ꯅꯣꯏꯅ ꯑ꯭ꯔꯣ ꯑꯞ꯭ꯔꯣ
ꯇꯥꯏꯌꯦ ꯇꯥꯏꯌꯦ ꯅꯨꯡꯁꯤꯕꯤ
ꯥꯏ
ꯇꯥꯔꯁꯨ ꯇꯥꯗꯕꯒꯤ ꯁꯥꯕꯅꯨ ꯅꯪ ꯆꯍꯤ ꯆꯥꯔꯛꯀꯅꯤ
ꯑꯁ ꯅꯪ ꯃꯈꯣꯟꯁꯦ ꯇꯥꯕ ꯅꯨꯡꯉꯥꯏꯍꯦ
ꯎꯝ ꯅꯨꯡꯉꯥꯏꯔꯣꯒꯟꯅꯦ
ꯌꯥꯝ ꯅꯨꯡꯉꯥꯏ ꯁꯛꯁꯨ ꯐꯖꯔꯝꯒꯅꯤꯍꯦ ꯑꯁ ꯌꯦꯡꯅꯤꯡꯉꯦꯍꯦ
ꯑꯁ ꯄꯥꯎ ꯊꯥꯕꯤꯒꯦ ꯌꯦꯅꯦꯅꯒ ꯌꯦꯡꯉꯣ
ꯄꯇꯣ ꯊꯥꯕꯤꯌꯣ ꯍꯣꯏ ꯌꯦꯡꯒꯦ
ꯅꯪꯁꯨ ꯎꯗꯕ ꯌꯥꯝ ꯀꯨꯏꯈ꯭ꯔꯦ
ꯍꯥꯥ
ꯅꯪ ꯅꯪꯕꯨꯀꯣ ꯎꯗꯕꯗꯣ ꯌꯥꯝ ꯀꯨꯏꯈ꯭ꯔꯦꯕ
ꯑꯣ
ꯑꯩꯈꯣꯏ ꯑꯩꯈꯣꯏꯒꯤ ꯂꯩꯀꯥꯏꯗ ꯑꯣꯏꯔꯛꯑꯣ
ꯍꯣꯏ ꯍꯣꯏ ꯀꯣꯏꯔꯛꯀꯦ ꯅꯣꯡꯃ ꯑꯃ ꯅꯣꯡ ꯑꯃ ꯀꯣꯏꯔꯛꯀꯦ ꯀꯣꯏꯕ ꯆꯠꯁꯦ ꯍꯣꯏ ꯑꯥꯗ ꯋꯥ
ꯍ ꯄꯛꯅꯤꯛ ꯆꯁꯦ
ꯍꯣꯏ ꯍꯣꯏ ꯗ꯭ꯔꯦꯁ ꯐꯖ ꯐꯖꯕ ꯁꯦꯠꯂꯒ ꯀꯣ
ꯏ ꯏꯃꯥꯟꯅꯗꯤꯀꯣ ꯑꯩꯁꯨ ꯀꯥꯎꯁꯦ
ꯑ ꯍꯣꯏ ꯅꯪꯗꯤ ꯅꯕꯥꯅꯨꯕꯤ ꯌꯥꯝꯃꯤꯗꯅ
ꯑꯁꯤ ꯌꯥꯝꯗꯕ ꯑꯩꯒꯤ ꯏꯌꯥꯝꯕ
ꯅꯣꯏꯁꯨ ꯅꯃꯅꯨꯕꯤꯗꯣ ꯑꯍꯨꯝ ꯃꯔꯤ ꯀꯥꯎꯔꯣ ꯑꯩ ꯑꯩꯁꯨ ꯇꯔꯨꯛ ꯇꯔꯦꯠ ꯀꯥꯎꯒꯦ
ꯔꯨꯈ꯭ꯔꯦ
ꯍꯣꯏ ꯇ꯭ꯔꯨꯛ ꯇ꯭ꯔꯦ ꯀꯥꯎꯒꯦ ꯑꯁ ꯑꯗꯨꯅ ꯐꯥꯔꯅꯤ
ꯎꯝ ꯐꯔꯂꯦ ꯑꯗꯨ ꯅꯦꯛꯁ ꯅꯦꯛꯁ ꯋꯤꯛ ꯗꯒꯨꯝꯕ ꯇꯧꯁꯦ
ꯍꯣꯏ ꯍꯣꯏ ꯍꯣꯏ ꯅꯦꯛꯦꯛꯁ ꯎꯤꯛꯗꯀꯣ ꯅꯪ ꯍꯧꯖꯤꯛꯀꯥꯏ ꯂꯩꯒꯦ
ꯑꯩꯗꯤ ꯍꯧꯖꯤꯛ ꯌꯨꯝꯗ ꯂꯩꯌꯦ
ꯑꯣ ꯀꯩꯀꯥꯅ ꯂꯥꯛꯅꯤ ꯑꯗꯨꯗꯤ
ꯐꯥꯎꯗꯗ
ꯏꯝꯐꯥꯜꯗ ꯎꯅꯁꯦ ꯂꯣꯏꯅꯃꯛ ꯅꯣꯏ ꯅꯃꯥꯟꯅꯨꯕꯤ ꯑꯩꯈꯣꯏꯗꯁꯨ ꯍꯥꯏꯌꯣ
ꯑꯣ
ꯗꯕ ꯀꯣ
ꯑ ꯀꯦ ꯂꯀꯦ
ꯑꯗꯨꯅꯦ ꯑꯗꯨꯒ ꯐꯖ ꯐꯖ ꯐꯖꯕ ꯁꯦꯠꯂꯒ ꯐꯖ ꯐꯖꯕ ꯀꯔꯤ ꯍꯥꯏꯁꯔꯥ ꯀꯔꯦ ꯑꯁ ꯍꯥꯎ ꯍꯥꯎ ꯍꯥꯎꯕ ꯆꯥꯔꯒ ꯀꯣ
ꯍ ꯍꯣꯏ ꯍ
ꯊꯥꯒꯠꯂꯒ ꯌꯥꯝ ꯀꯔꯤ ꯍꯥꯏꯁꯤꯔꯥ ꯅꯦꯛꯈꯥꯏꯁꯦ
ꯑ
ꯎ ꯅ ꯈꯥꯏ ꯀꯗꯕꯅꯦ ꯑ ꯂꯩꯁꯕꯤ ꯃꯇꯝꯗ
ꯎꯝ
ꯂꯩꯁꯕꯤ ꯃꯇꯝꯗ ꯅꯦꯈꯥꯏꯗ꯭ꯔꯗꯤ ꯀꯩꯀꯥꯗ ꯅꯦꯈꯥꯏꯗꯣꯏꯔꯥ
ꯑꯦ ꯃꯥꯅꯦ ꯌꯥꯝ ꯆꯨꯝꯃꯦ ꯅꯪꯅ ꯍꯥꯏꯕꯗ
ꯑꯗꯨꯅꯦ
ꯑꯃ
ꯅꯪꯅꯦ ꯄꯨꯡ ꯀꯌꯥꯗ ꯇꯨꯝꯗꯣꯏꯅꯣ
ꯑꯁ ꯄꯨꯡ ꯑꯦꯛꯖꯦꯂꯤ ꯈꯪꯗꯩꯗ ꯑꯗꯨꯝ ꯇꯨꯝꯅꯤꯡ ꯇꯨꯝꯅꯤꯡꯕꯗ ꯑꯗꯨꯝ ꯇꯨꯝꯃꯦ ꯉꯔꯥꯡꯗꯤ ꯑꯁ ꯄꯨꯡ ꯑꯃꯗ ꯇꯨꯝꯃꯦ
ꯎꯝ
ꯀꯔꯤꯒꯤꯔꯥ ꯈꯪꯗꯦ ꯑꯗꯨꯝ ꯃꯥꯡꯂꯒ ꯂꯩꯔꯒ ꯀꯣ
ꯎꯝ